ꯇꯥꯔꯕꯣ ꯔꯣꯍꯦꯟ ꯄꯥꯏꯕꯤꯔꯤꯁꯤꯕꯨ ꯔꯣꯍꯦꯟꯂꯣ
ꯃꯥꯅꯦ
ꯑꯣ ꯔꯣꯍꯦꯟ ꯉꯁꯤꯗꯤ ꯈꯣꯟꯖꯦꯜꯒ ꯐꯖ ꯊꯣꯛꯑꯝꯃꯦ
ꯃꯁꯥꯒꯤꯅꯦ ꯍꯥꯟꯅꯗꯩ ꯎꯝ ꯐꯖꯕꯅꯦ
ꯑꯣ ꯑꯗꯣ ꯀꯩꯅꯣ ꯇꯧꯗꯦ ꯅꯪ ꯍꯧꯖꯤꯛ ꯌꯥꯗꯦ ꯍꯥꯏꯗꫭ ꯀꯩꯅꯣ ꯍꯧꯖꯤꯛ ꯌꯥꯐꯝꯝꯗꯤ ꯊꯣꯛꯑꯦ ꯑꯗꯨꯗꯨꯗꯤ ꯑꯅꯧꯕꯗꯨꯅꯦꯕꯀꯣ ꯑꯃꯈꯛꯇ ꯉꯥꯏꯔꯦ ꯍꯥꯏꯒꯤꯈꯤꯕꯗꯣ ꯑꯩꯅ ꯉꯁꯥꯏ ꯅꯪꯅ ꯇꯧꯔꯛꯑꯝꯕ ꯅꯝꯕꯔꯗꯨꯅꯦꯕ ꯑꯗꯨ ꯑꯩ ꯆꯪꯉꯒꯁꯨ ꯂꯩꯌꯦꯕꯀꯣ ꯀꯩꯅꫭ ꯈꫭꯟꯖꯤꯦꯜꯗꯨ ꯌꯥꯝ ꯐꯖ ꯊ ꯊꯣꯛꯑꯝꯃꯤꯁꯤꯕꯣ ꯉ ꯁꯤꯁꯤꯕ
ꯃꯁꯥꯒꯤꯅꯤ ꯆꯥꯛ ꯆꯥꯔꯕꫭ ꯀꯃꯥꯏꯅ ꯇꯧꯔꯒꯦ
ꯆꯥꯛ ꯆꯥꯗ꯭ꯔꯤꯌꯦ ꯑꯩꯁꯦ ꯍꯜꯂꯛꯄꯒ ꯇꯔꯦꯠ ꯁ꯭ꯋꯥꯏ ꯇꯥꯔꯦꯕꯀꯣ ꯑꯗꯒꯤ ꯑꯃꯨꯛ ꯍꯜꯂꯛꯄꯗ ꯉꯥꯏꯕꯒꯤ ꯀꯩꯅꯣꯝ ꯆꯥꯅꯤꯡꯕꯒꯤ ꯆꯥꯁꯤꯜꯂꯨꯕꯗꯣ ꯑꯗꯨꯒꯤ ꯄꯨꯛꯇꯣ ꯑꯃꯨꯛ ꯄꯤꯛ ꯊꯟꯈ꯭ꯔꯦꯕ ꯍꯧꯖꯤꯛꯁꯤꯅ ꯑꯗꯨꯅ ꯄꯨꯡꯁꯦ ꯃꯥꯄꯜ ꯃꯥꯄꯜ ꯃꯈꯥꯏ ꯁ꯭ꯋꯥꯏꯗ ꯆꯥꯔꯅꯤ
ꯑꯣ ꯑꯩꯈꯣꯏꯁꯨ ꯃꯌꯥꯝ ꯄꯨꯂꯞ ꯆꯥꯔꯦ ꯀꯩꯅꯣꯗ ꯀꯩꯅꯣ ꯊꯣꯡꯉꯝꯃꯦ ꯍꯋꯥꯏ ꯊꯔꯥꯛꯇꯣ ꯊꯣꯡꯉꯦ ꯍꯋꯥꯏ ꯊꯔꯥꯛꯅꯦ ꯉꯥꯄꯥꯏ ꯀꯩꯀꯩ ꯊꯥꯛꯑꯒ ꯐꯖꯅ ꯊꯣꯡꯉꯦ ꯑꯗꯒꯤ ꯃꯌꯥꯟ ꯃꯌꯥꯟ ꯀꯥꯡꯉꯧ ꯀꯥꯡꯉꯧ ꯇꯧꯔꯦ ꯀꯥꯡꯉꯧꯁꯦ ꯀꯥꯔꯣꯠ ꯌꯥꯎꯔꯦ ꯍꯋꯥꯏ ꯑꯁꯥꯡꯕꯤ ꯌꯥꯎꯔꯦ ꯈꯥꯃꯦꯟ ꯌꯥꯎꯔꯦ ꯑꯂꯨ ꯌꯥꯎꯔꯦ ꯃꯈꯟ ꯃꯈꯟ ꯇꯧꯔ ꯊꫭꯡ ꯉꯧꯔꯦ ꯈꯔ ꯀꯪ ꯂꯞꯅ ꯀꯣ ꯃꯍꯤ ꯆꯣꯠ ꯆꯣꯠ ꯂꯥꯎꯗꯕ ꯕꯤꯗ ꯑꯗꯒꯤ ꯊꯥꯡꯖꯤꯡ ꯑꯃ ꯐꯖꯅ ꯁꯤꯡꯖꯨ ꯁꯨꯔꯦ ꯍꯌꯦꯡ ꯑꯌꯨꯛꯁꯨ ꯑꯃꯨꯛ ꯉꯥ ꯅꯨꯡ ꯆꯥꯒꯗꯕ ꯊꯥꯎ ꯊꯨꯝ ꯆꯥꯒꯗꯕ ꯂꯩꯕꯅꯤꯅ ꯅꯍꯥꯟꯗꯩꯁꯨꯝ ꯊꯥꯎ ꯊꯨꯝ ꯆꯥꯔꯛꯄꯤꯀꯣ ꯉꯁꯤ ꯅꯨꯡꯗꯥꯡꯗꯤ ꯑꯆꯝꯕ ꯆꯥꯔꯁꯦꯅ ꯍꯥꯏꯗꯤ ꯊꯕꯛ ꯊꯣꯛꯄꯅꯤꯅꯀꯣ ꯆꯥꯛ ꯌꯨꯝꯗ ꯆꯥꯛ ꯊꯣꯡꯗ꯭ꯔꯦꯕ ꯑꯗꯨꯝ ꯄꯨꯂꯞ ꯄꯨꯂꯞ ꯊꯣꯡꯉꯒ ꯑꯗꯨꯝ ꯄꯨꯂꯞ ꯄꯨꯂꯞ ꯊꯕꯛ ꯇꯧꯁꯤꯟ ꯑꯃ ꯑꯗꯨꯃꯥꯏꯅ ꯁꯝꯃꯅꯤ ꯑꯗꯨ ꯅꯠꯗꯇ꯭ꯔꯗꯤ ꯑꯃꯃꯨꯛ ꯀꯣꯡꯅꯅꯤ ꯑꯃꯃꯨꯛ ꯀꯣꯡꯅꯤ ꯇꯧꯕꯒꯤꯀꯣ ꯑꯗꯨꯗꯒꯤ ꯄꯨꯂꯞ ꯊꯣꯡꯉ ꯆꯠꯃꯤꯟꯅꯔꯦ
ꯑꯗꯣ ꯑꯁꯦꯡꯕꯒꯤꯅꯦ ꯍꯥꯏꯁꯨ ꯍꯥꯏꯕꯅꯦ ꯉꯁꯤꯗꯤ ꯈꯣꯟꯖꯦꯜꯁꯦ ꯌꯥꯝ ꯂꯨꯝꯅ ꯕꯨꯛ ꯕꯨꯛ ꯂꯥꯎꯕꯗꯣ ꯑꯗꯨꯃꯥꯏꯅ ꯇꯧꯋꯦꯕꯀꯣ ꯌꯥꯝꯅ ꯑ ꯁꯦꯡꯁꯨ ꯁꯦꯡꯉꯦ ꯌꯥꯝ ꯐꯖꯩꯌꯦ ꯑꯗꯨꯒ ꯇꯥꯎꯁꯤꯟꯅꯕ ꯃꯥꯟꯕ ꯈꯣꯟꯖꯦꯜ ꯑꯃ ꯂꯩꯗꯅ ꯅꯪꯒꯤ ꯊꯥꯏꯅꯒꯤ ꯑꯗꯨꯒꯨꯝꯕꯗꯣ ꯑꯣꯏꯗꯕꯗꯣ ꯌꯥꯝ ꯂꯦꯝꯅ ꯌꯥꯝ ꯂꯨꯝꯅ ꯌꯥꯝ ꯃꯦꯆ꯭ꯌꯣꯔ ꯑꯣꯏꯅ ꯈꯪꯗꯦ ꯉꯥꯡꯊꯣꯔꯛꯄꯗ ꯕꯣꯝ ꯕꯣꯝ ꯕꯣꯝ ꯇꯥꯔꯒ ꯇꯥꯕꯁꯨ ꯌꯥꯝ ꯅꯨꯡꯉꯥꯏꯕꯗꯣ ꯑꯣꯏꯌꯦꯕꯀꯣ ꯁꯁꯨꯃꯥꯏꯅ ꯉꯥꯡꯕ ꯇꯝꯃꫭ ꯃꯇꯨꯡꯁꯨ ꯌꯥꯝ ꯐꯖꯩꯌꯦ ꯑꯗꯣ ꯑꯆꯝꯕꯁꯨ ꯆꯥꯔꯦ ꯍꯥꯏꯕꯤꯔꯦ ꯍꯌꯦꯡꯕꯨꯗꯤ ꯊꯥꯎ ꯆꯥꯗꯣꯏꯅꯦ ꯆꯥꯕꯗꯤ ꯑꯗꯣ ꯁꯨꯃꯥꯏꯅ ꯇꯧꯕꯅꯦ ꯑꯩ ꯏꯃꯥꯟꯅꯕ ꯑꯃ ꯉꯁꯥꯏ ꯋꯥꯛꯀꯤꯡ ꯆꯠꯂꯒ ꯋꯥꯛꯀꯤꯡ ꯁꯦꯔꯥꯟ ꯆꯨꯔꯥꯟ ꯆꯠꯃꯤꯟꯅꯕ ꯀꯥꯡꯕꯨꯨꯗꯣ ꯑꯗꯣ ꯃꯥꯗꯣ ꯄꯥꯎ ꯍꯥꯏꯔ ꯐꯥꯎꯅꯕꯅꯦ ꯑꯗꯣ ꯏꯕꯥꯅꯤꯗꯣ ꯍꯌꯦꯡ ꯑꯗꯨꯝ ꯆꯠꯂꯁꯦ ꯑꯩꯁꯨ ꯏꯊꯟꯇꯗꯤ ꯇꯜꯂꯦ ꯃꯥꯁꯨ ꯃꯊꯟꯗꯗꯤ ꯇꯜꯂꯦꯅ ꯍꯥꯏꯅꯕꯗꯒꯤ ꯏꯕꯥꯅꯤ ꯑꯗꯨꯝ ꯆꯠꯃꯤꯟꯅꯔꯁꯦ ꯉꯥꯏꯍꯥꯛ ꯅꯨꯡꯗꯥꯡꯗꯣꯅꯗꯤ ꯍꯥꯏꯅꯈꯤꯕꯅꯦꯕꯀꯣ ꯑꯗꯣ ꯑꯗꯨꯃꯥꯏꯅꯗꯤ ꯍꯥꯏꯅꯈꯤ ꯑꯗꯣ ꯑ ꯄꯨꯡꯁꯦ ꯇꯔꯨꯛ ꯃꯈꯥꯏ ꯇꯔꯦꯠ ꯁ꯭ꯋꯥꯏ ꯃꯅꯨꯡꯗꯗꯤ ꯌꯧꯔꯛꯅꯕ ꯇꯧꯔꯒꯦ ꯍꯥꯏꯕꯗꯤ ꯅꯣꯏꯒꯤꯗꯨꯀꯣ ꯑꯩꯁꯨ ꯌꯨꯝꯗ ꯄꯨꯡ ꯇꯔꯨꯛ ꯁ꯭ꯋꯥꯏꯗ ꯍꯜꯂꯛ ꯅꯕ ꯇꯧꯔꯒꯦꯕ ꯑꯗꯨꯒ ꯍꯧꯅꯔꯒ ꯑꯗꯨꯝ ꯇꯔꯨꯛ ꯃꯈꯥꯏ ꯇꯔꯦꯠ ꯁ꯭ꯋꯥꯏꯗ ꯌꯧꯔꯛꯅꯕ ꯇꯧꯔꯒꯦ ꯑꯗꯣ ꯑꯗꯨꯝ ꯌꯥꯗꯣꯏꯕ ꯅꯠꯇ꯭ꯔꯣ ꯀꯩꯁꯨ ꯀꯥꯔꯣꯏꯗꯕ ꯅꯠꯇ꯭ꯔꯣ ꯑꯩꯈꯣꯏ ꯊꯦꯡꯅꯕ ꯌꯥꯗꯧꯕ ꯅꯠꯇ꯭ꯔꯣ ꯅꯪ ꯌꯥꯝ ꯆꯤꯜꯂꯒꯁꯨ ꯀꯩꯅꯣ ꯀꯩꯅꯣ ꯈꯔ ꯇꯧꯃꯤꯟꯅꯕ ꯌꯥꯏꯗꯅꯀꯣ
ꯍꯣꯏ ꯑꯗꯨꯅꯦ ꯄꯥꯝꯃꯤꯁꯦ ꯍꫭꯏꯇꯤ ꯂꯨꯍꯣꯡꯕꯁꯤ ꯗꯨꯝ ꯍꯧꯖꯤꯛꯇꯤ ꯀꯥꯂꯦꯟꯊꯥ ꯑꯣꯏꯕꯅꯤꯅ ꯊꯦꯡꯕ ꯍꯥꯏꯁꯦ ꯑꯗꯨꯝ ꯃꯣꯏ ꯇꯔꯨꯛ ꯇꯔꯨꯛ ꯃꯈꯥꯏ ꯁꯨꯃꯥꯏꯅ ꯇꯥꯔꯅꯦꯕꯀꯣ ꯑꯗꯨꯗꯨꯒ ꯑꯩꯈꯣꯏꯒꯤ ꯀꯩ ꯍꯥꯏꯅꯤ ꯍꯣꯏ ꯊꯕꯛꯄꯨꯗꯤ ꯀꯩꯁꯨ ꯂꯩꯇꯦ ꯑꯩꯈꯣꯏꯒꯤ ꯁꯨꯝ ꯆꯧꯀ꯭ꯔꯤ ꯅꯨꯡꯒꯨꯝꯕ ꯑꯗꯨꯝ ꯑꯉꯥꯡ ꯃꯌꯥꯝ ꯂꯥꯛꯀꯅꯤꯀꯣ ꯑꯉꯥꯡꯅꯍ ꯑꯗꯨꯝ ꯊꯦꯡꯅ ꯊꯦꯡꯅꯕ ꯍꯥꯏꯔꯝꯕꯅꯤꯅ ꯑꯩꯈꯣꯏ ꯄꯔꯦꯡꯒꯤ ꯂꯩꯀꯥꯏꯒꯤ ꯑꯉꯥꯡ ꯃꯌꯥꯝ ꯂꯩꯕꯅꯤꯅ ꯃꯣꯏꯅ ꯑꯗꯨꯝ ꯂꯥꯛꯑ ꯇꯧꯒꯅꯦꯕꯀꯣ ꯑꯗꯣ ꯃꯔꯨ ꯑꯣꯏꯅ ꯁꯨꯝ ꯍꯥꯏꯗꯤ ꯑꯩꯈꯣꯏꯅ ꯌꯦꯡꯁꯤꯟꯕ ꯁꯦꯟꯅꯕ ꯑꯝ ꯆꯪꯉꯤꯗꯅꯀꯣ ꯑꯗꯨꯗꯨꯒꯤ ꯋꯥꯅꯤ ꯑꯗꯒꯤ ꯑꯩꯈꯣꯏ ꯏꯅꯥꯎꯄꯥꯅꯁꯨ ꯅꯍꯥꯟꯗꯒꯤ ꯍꯥꯏꯕꯅꯦꯕ ꯀꯩꯅꯣ ꯗꯗꯥꯗꯨꯅ ꯍꯥꯏꯈꯤꯕꯅꯦ ꯑꯝꯇ ꯂꯥꯛꯄ ꯈꯣꯠꯄ ꯇꯧꯗ꯭ꯔꯦ ꯂꯥꯛꯑꯣꯏꯗꫭꯏꯖꯥꯠꯂꯣ ꯑꯗꯣ ꯍꯌꯦꯡꯗꯤ ꯈꯔ ꯉꯟꯅ ꯂꯥꯛꯄꯤꯌꯣ ꯍꯥꯏꯌꯨꯀꯣ ꯈꯣꯠꯂꯨ ꯈꯣꯠꯀꫭꯅ ꯑꯩꯒꯤ ꯅꯝꯕꯔꯗꯣ ꯃꯥꯁꯨ ꯀꯩꯅꯣ ꯇꯧꯕꯕ ꯂꯩꯕꯗꯨ ꯕꯥꯞ ꯑꯣꯏꯔꯝꯃꯔꯣꯏꯕꯀꯣ ꯑꯩꯉꯣꯟꯗ ꯑꯗꯨꯝ ꯍꯥꯏꯌꯨ ꯈꯣꯠꯂꯣꯅ ꯍꯥꯏꯔꯛꯄꯣꯏ ꯅ ꯍ ꯈꯪꯅ ꯅꯍꯥꯟ ꯂꯥꯛ ꯐꯖꯅ ꯍꯥꯏꯔꯝꯃꯤꯗ ꯈꯣꯠꯂ ꯑꯗꯨꯃꯥꯏꯅ ꯍꯥꯏꯔꯝꯃꯤꯅꯦ ꯉꯁꯥꯏꯗꯁꯨꯀꯣ ꯑꯗ ꯃꯣꯏ ꯄꯨꯡ ꯇꯔꯨꯛ ꯇꯔꯨꯛ ꯃꯈꯥꯏ ꯍꯥꯏꯁꯦ ꯑꯗꯨꯝ ꯆꯞ ꯆꯥꯗꯧꯔꯕꯅꯤ ꯍꯧꯖꯤꯛ ꯇꯔꯨꯛ ꯃꯈꯥꯏꯁꯤ ꯉꯥꯜꯂꯤ ꯃꯣꯏ ꯂꯨꯍꯣꯡꯕ ꯂꯣꯏꯔ ꯂꯥꯛꯄꯗꯀꯣ ꯄꯨꯡ ꯇꯔꯦꯠꯇꯤ ꯑꯗꯨꯝ ꯇꯔꯦꯠ ꯃꯈꯥꯏꯕꯨ ꯇꯥꯕ ꯇꯥꯔꯅꯤꯗ ꯃꯣꯏ ꯂꯥꯛꯄꯗꯀꯣ
ꯍꯣꯏ ꯑꯗꯨꯅꯤ ꯀꯩꯁꯨ ꯀꯥꯏꯗꯦꯗꯦ ꯑꯗꯨꯒꯤꯕꯨꯗꯤ ꯑꯗꯨꯝ ꯑꯩꯁꯨ ꯆꯠꯀꯦꯕꯨꯗꯤ ꯈꯜꯂꯦꯕ ꯅꯍꯥꯟꯗꯒꯤꯗꯒꯤ ꯈꯟꯕꯕꯨꯗꯤ ꯑꯗꯨ ꯑꯗꯨꯝ ꯑꯍꯝ ꯌꯦꯡꯉꯁꯦ ꯍꯌꯦꯡꯗꫭ ꯑꯗꯨꯝ ꯂꯥꯛꯄꯗꯤ ꯂꯥꯛꯀꯅꯤ ꯌꯥꯝ ꯀꯟꯅ ꯉꯟꯕ ꯉꯟꯗꯕꯗꯨꯅ ꯉꯝꯗ꯭ꯔꯒꯁꯨꯀꯣ ꯑꯩ ꯑꯗꯨꯝ ꯍꯥꯏꯕꯗꯤ ꯍꯥꯏꯔꯝꯕꯅꯦ ꯍꯌꯦꯡꯗꯨ ꯂꯨꯍꯣꯡꯕ ꯂꯩꯕꯅꯤꯅ ꯉꯟꯅꯗꯤ ꯍꯟꯕ ꯌꯥꯏ ꯉꯟꯅ ꯍꯥꯏꯕꯗꯤ ꯀꯩꯁꯨ ꯃꯉꯥ ꯃꯃꯥꯡꯗꯗꯤ ꯀꯩꯁꯨ ꯂꯥꯛꯄꯗꯤ ꯂꯥꯛꯑꯔꯣꯏꯕꯀꯣ ꯑꯗꯨꯝ ꯑꯗꯨꯝ ꯁꯤꯗ ꯌꯨꯝ ꯌꯧꯔꯛꯄꯗ ꯇꯔꯨꯛ ꯃꯃꯥꯡꯗ ꯌꯧꯔꯛꯅꯉꯥꯏ ꯑꯗꯨꯃꯥꯏ ꯆꯥꯡꯗ ꯂꯥꯛꯑꯒꯦꯕ ꯑꯗꯨꯒ ꯑꯗꯨꯝ ꯀꯩꯁꯨ ꯀꯩꯅꯣꯁꯨ ꯇꯧꯅꯉꯥꯏ ꯂꯩꯇꯕꯅꯤꯅ ꯍꯥꯏꯗꯤ ꯗ꯭ꯔꯦꯁ ꯅꯨꯡꯗꯣ ꯍꯣꯡꯗꯣꯛ ꯍꯣꯡꯖꯤꯟ ꯇꯧꯅꯉꯥꯏꯁꯨ ꯊꫭꯏꯅ ꯂꯩꯇꯦꯗꯅꯀꯣ ꯅꯨꯡꯗꯥꯡꯁꯨ ꯑꯣꯏꯔꯦ ꯑꯗꯒꯤ ꯀꯩꯁꯨ ꯑꯃ ꯑꯃ ꯇꯧꯔꯨꯗꯧ ꯅꯠꯇꯝꯅꯤꯅ ꯑꯗꯨꯝ ꯆꯝꯂꯞꯅ ꯑꯗꯨꯝ ꯁꯦꯠꯄ ꯌꯥꯕ ꯇꯧꯔꯒ ꯂꯥꯛꯇꯧꯅꯤꯅ ꯐꯤ ꯅꯨꯡ ꯑꯉꯧꯕ ꯀꯩꯀꯥ ꯍꯣꯡꯗꯧ ꯅꯠꯇꯕꯅꯤꯅ ꯀꯩꯁꯨ ꯆꯪꯉꯣꯏꯕ ꯃꯇꯝꯗꯁꯨ ꯑꯗꯨꯝ ꯃꯥꯏ ꯃꯤꯠ ꯇꯥꯊꯣꯛꯑ ꯑꯗꯨꯝ ꯂꯥꯛꯄ ꯌꯥꯔꯅꯦꯕ
ꯍꯣꯏ ꯍꯣꯏ ꯑꯗꯨꯅꯦ ꯑꯗꯨꯝ ꯅꯪꯁꯨ ꯈꯔ ꯂꯥꯛꯑꯣ ꯍꯥꯏꯗꯤ ꯑꯗꯨꯝ ꯍꯔꯥꯎꯖꯅꯕꯀꯣ ꯂꯣꯡꯒꯣ ꯅꯨꯃꯤꯠ ꯀꯩꯀꯩ ꯑꯣꯏꯕꯅꯤꯅ ꯑꯗꯨꯒ ꯑꯩꯅ ꯅꯉꯣꯟꯗ ꯍꯥꯏꯅꯤꯡꯕꯁꯦ ꯍꯌꯦꯡꯁꯦꯀꯣ ꯑꯩꯁꯦ ꯉꯥ ꯁꯦꯝꯕꯕꯁꯤ ꯂꯣꯏꯔꯒ ꯄꯩꯁꯥꯁꯦ ꯈꯤꯇꯪ ꯂꯧꯊꯣꯛꯅꯤꯡꯕ ꯑꯗꯩ ꯅꯪꯅ ꯅꯍꯥꯟ ꯅ ꯅꯪꯒꯤꯗꯨꯁꯨ ꯑꯗꯨꯝ ꯑꯩꯒꯤꯗ ꯆꯠꯂꯒ ꯂꯧꯊꯣꯛꯣꯔꯁꯨ ꯌꯥꯏꯔꯠꯇ꯭ꯔꯥ ꯑꯩ ꯅꯣꯡ ꯀꯥꯞꯁꯤꯜꯂꯁꯨ ꯍꯥꯏꯗꯤ ꯆꯤꯡꯊꯣꯔꯒ ꯊꯝꯃꯨꯕꯅꯗꯤ ꯄꯥꯝꯕꯀꯣ ꯄꯩꯁꯥꯗꯣ ꯅꯪꯉꯣꯟꯗ ꯄꯤꯅꯕꯗꯨꯗꯤ ꯑꯩꯈꯣꯏ ꯅꯎꯄꯥ ꯏꯃꯥꯏ ꯂꯨꯍꯣꯡꯕꯁꯨ ꯄꯩꯁꯥꯗꯣ ꯈꯤꯇꯪ ꯄꯤꯔꯦ ꯅꯨꯡꯉꯥꯏꯇꯦꯅ ꯅꯍꯥꯟ ꯏꯃꯥꯟꯅꯕꯤ ꯑꯃ ꯂꯩꯕꯗꯣ ꯑꯗꯨ ꯃꯉꯣꯟꯗꯒꯤ ꯍꯥꯏꯅꯕꯅꯦ ꯑꯗꯨꯅ ꯉꯁꯥꯏ ꯊꯥꯔꯛꯑꯦꯕꯀꯣ ꯂꯤꯁꯤꯡ ꯑꯍꯨꯝꯗꯪ ꯄꯤꯕꯤꯒꯦ ꯇꯧꯕꯅꯦ ꯌꯥꯝꯃꯁꯨ ꯌꯥꯝꯗ꯭ꯔꯁꯨ ꯑꯗꯨꯝ ꯍꯥꯏꯗꯤ ꯑꯉꯝꯕ ꯄꯤꯕꯅ ꯀꯩꯁꯨ ꯀꯥꯏꯗꯦꯅꯀꯣ ꯑꯗꯨ ꯃꯥꯅꯁꯨ ꯀꯩꯁꯨꯕꯨꯗꯤ ꯍꯥꯏꯔꯣꯏ ꯗꯨ ꯇꯥꯔꯁꯨ ꯈꯤꯇꯪ ꯄꯤꯗꯗꯤ ꯅꯨꯡꯉꯥꯏꯇꯦꯅ ꯇꯧꯕꯅꯦ ꯑꯗꯨꯗꯨꯒ ꯑꯗꯨꯁꯨ ꯄꯩꯁꯥꯗ ꯆꯤꯡꯊꯣꯛꯅꯤꯡꯕ ꯍꯥꯏꯇꯥꯔꯦ ꯑꯗꯨꯗ ꯅꯪꯒꯤꯁꯦ ꯍꯌꯦꯡ ꯑꯩ ꯈꫭꯏ ꯉꯥ ꯁꯦꯝꯕ ꯗꯧꯁꯤꯜꯂꯛꯄꯩ ꯇꯥꯟꯖꯥ ꯑꯗꯨꯋꯥꯏꯗ ꯆꯠꯃꯤꯟꯅꯔꯨꯕ ꯌꯥꯗꯣꯏꯔꯥ ꯈꯣꯠꯇꯣꯏꯔꯥ ꯍꯪꯒꯦꯁꯨ ꯇꯧꯕꯅ ꯄꯨꯡ ꯇꯔꯦꯠ ꯁ꯭ꯋꯥꯏꯗꯀꯣ
ꯌꯥꯅꯤꯌꯦ ꯌꯥꯅꯤꯌꯦ ꯑꯗꯨꯝ ꯅꯪ ꯑꯗꯨꯝ ꯆꯠꯁꯦ ꯌꯥꯏꯌꯦ ꯀꯩꯁꯨ ꯀꯥꯏꯗꯦ ꯅꯪ ꯂꯣꯏꯔꯒ ꯑꯗꯨꯝ ꯍꯥꯏꯔꯛꯑꯣ ꯂꯣꯏꯕꯒ ꯍꯥꯏꯔꯛꯄꯗꯨꯗꯤ ꯑꯩ ꯑꯃꯨꯛ ꯍꯧꯒꯠꯂꯛꯄ ꯍꯧꯒꯠꯂꯝꯗꯕ ꯌꯥꯏ ꯑꯗꯨꯅ ꯍꯥꯏꯗꯤ ꯑꯗꯨꯝ ꯅꯪ ꯃꯦꯁꯦꯁ ꯊꯥꯔꯛꯀꯦꯔꯥ ꯅꯠꯇ꯭ꯔꯒ ꯍꯥꯟꯅ ꯑꯦ ꯉꯥꯏꯍꯥꯛ ꯑꯗꯨꯝ ꯍꯥꯏꯗꯤ ꯃꯤꯅꯤꯠ ꯇꯔꯥ ꯀꯨꯟ ꯑꯃ ꯑꯗꯨꯝ ꯑꯗꯨꯒꯤ ꯆꯥꯡꯗ ꯒꯦꯞ ꯂꯩꯅꯕ ꯌꯥꯕꯒꯤ ꯃꯑꯣꯡꯗ ꯍꯥꯏꯔꯛꯑꯣ ꯑꯗꯨꯒ ꯑꯗꯨꯝ ꯆꯠꯂꯨꯔꯁꯦ ꯑꯗꯨ ꯂꯧꯊꯣꯛꯀꯗꯕꯗꯨꯁꯨ ꯑꯗꯨꯝ ꯂꯧꯊꯣꯛꯑꯁꯨ ꯌꯥꯔꯦ ꯑꯩꯒꯤꯗꯨꯕꯨꯗꯤ ꯑꯗꯨꯝ ꯑꯦꯀꯥꯎꯟꯗ ꯍꯥꯞꯄꯛꯑꯁꯨ ꯌꯥꯔꯦ ꯑꯗꯒꯤ ꯂꯧꯊꯣꯛꯑꯒ ꯄꯥꯏꯒꯦꯁꯨ ꯌꯥꯔꯦ ꯑꯗꯨꯗꯤ ꯑꯩ ꯊꯣꯏꯗꯣꯛꯅ ꯀꯩꯁꯨ ꯀꯥꯏꯗꯦꯕꯀꯣ ꯑꯗꯣ ꯑꯗꯨꯝ ꯍꯌꯦꯡ ꯑꯗꯨꯝ ꯂꯧ ꯊꯣꯛꯑꯁꯨ ꯌꯥꯏ ꯀꯩꯁꯨ ꯀꯥꯏꯗꯦ ꯄꯩꯁꯥ ꯑꯣꯏꯅ ꯑꯗꯨꯝ ꯊꯝꯍꯧꯔꯒꯁꯨꯀꯣ ꯑꯗꯨꯒ ꯇꯧ ꯑꯗꯨꯝ ꯆꯠꯂꯁꯦ ꯅꯪꯗꫭ ꯂꯣꯏꯔꯀꯥꯟꯗ ꯑꯗꯨꯝ ꯍꯥꯏꯔꯛꯑꯣ ꯑꯗꯨꯕꯨꯗꯤ ꯇꯔꯦꯠꯇꯨꯗꯤ ꯑꯩꯗꯤ ꯊꯥꯗꯤ ꯊꯥꯖꯗꯦ ꯑꯗꯨꯗꯣ ꯌꯥꯏꯌꯦ ꯅꯤꯄꯥꯥꯟꯗꫭ ꯅꯪ ꯑꯗꯨꯝ ꯆꯠꯃꯤꯟꯅꯕ ꯌꯥꯈꯤꯅꯤ ꯑꯩ ꯅꯤꯄꯥꯥꯟ ꯃꯈꯥꯏꯗꯒꯤꯗꯤ ꯂꯣꯏꯁꯤꯟꯕ ꯈꯔ ꯈꯔ ꯑꯗꯨꯝ ꯍꯧꯋꯦꯕꯀꯣ ꯅꯤꯄꯥꯥꯟ ꯐꯧ ꯃꯅꯨꯡꯗ ꯂꯣꯏꯔꯒꯗꯤ ꯑꯗꯨꯝ ꯆꯠꯃꯤꯟꯅꯕꯗꯤ ꯌꯥꯗꯤ ꯌꯥꯅꯤ
ꯍꯣꯏ ꯑꯗꯨ ꯊꯕꯛ ꯊꯕꯛꯇꯨ ꯂꯩꯕꯅꯤꯅ ꯄꯨꯡ ꯀꯌꯥ ꯂꯣꯏꯗꯣꯏꯅꯁꯨ ꯗꯥꯏꯔꯦꯛꯇꯤ ꯍꯥꯏꯕ ꯉꯝꯗ꯭ꯔꯦ ꯊꯕꯛ ꯑꯩꯈꯣꯏꯗꯣ ꯑꯩꯈꯣꯏ ꯑꯗꯨꯝ ꯁꯦꯝꯕ ꯍꯥꯏꯁꯦ ꯑꯗꯨꯝ ꯂꫭꯏꯁꯤꯟꯕ ꯁꯦꯝꯕꯗ ꯉꯟꯇ ꯂꯣꯏꯈꯤꯕ ꯌꯥꯏꯑꯕꯀꯣ ꯂꯣꯏꯁꯤꯟꯕ ꯈꯣꯠꯆꯤꯟꯕ ꯆꯥꯝꯊꯣꯛꯄ ꯀꯩꯀꯥ ꯇꯧꯕ ꯀꯥꯟꯗ ꯑꯗꯨꯝ ꯊꯦꯡꯗꯣꯏꯅꯦꯕ ꯑꯗꯣ ꯑꯩ ꯑꯦꯀꯥꯎꯟꯗ ꯁꯨꯝ ꯑꯦꯀꯥꯎꯟꯗ ꯄꯩꯁꯥ ꯌꯥꯎꯔ ꯂ ꯂꯩꯕꯗꯣ ꯑꯩꯗꯤ ꯑꯩꯗꯤ ꯏꯁꯥꯒꯤ ꯄꯩꯁꯥ ꯅꯠꯇꯕꯅꯤꯅ ꯈꯤꯇꯪꯁꯨ ꯍꯥꯏꯗꯤ ꯄꯥꯈꯠꯄꯩ ꯀꯩ ꯑꯣꯏꯁꯨ ꯇꯧꯕꯀꯣ ꯑꯗꯨꯗꯨꯒꯤ ꯅꯣꯏ ꯂꯧꯅꯤ ꯍꯥꯏꯔꯕꯅꯤꯅ ꯅꫭꯏꯃꯥꯅ ꯑꯗꯨꯝ ꯑꯗꯨꯗꯤ ꯄꯩꯁꯥꯗꯣ ꯆꯤꯡꯊꯣꯛꯍꯩꯔ ꯅꯪꯉꯣꯟꯗ ꯑꯗꯨꯝ ꯄꯤꯊꫭꯛ ꯄꯤ ꯊꯣꯛꯈꯤꯕꯁꯨ ꯑꯗꯨꯝ ꯐꯗꯣꯏꯔꯥꯅ ꯁꯨꯝ ꯈꯜꯂꯛ ꯏꯅꯤꯅꯦ
ꯑꯗꯨ ꯅꯪꯅꯅꯦ ꯅꯪꯉꯣꯟꯗ ꯑꯦꯀꯥꯎꯟꯗ ꯂꯩꯔꯒꯗꯤ ꯅꯪꯅ ꯑꯦꯀꯥꯎꯟꯗ ꯑꯩꯉꯣꯟꯗ ꯊꯥꯔꯒꯦꯁꯨ ꯌꯥꯏꯌꯦ ꯑꯗꯨꯏꯕꯨꯗꯤ ꯀꯩꯁꯨ ꯀꯥꯏꯗꯦ ꯑꯗꯨꯒ ꯑꯩꯅ ꯑꯃꯨꯛ ꯑꯗꯨꯝ ꯊꯥꯈ꯭ꯔꯁꯨ ꯌꯥꯔꯦꯅ ꯑꯩꯈꯣꯏ ꯃꯥꯝꯒꯤ ꯑꯦꯀꯥꯎꯟꯗ ꯑꯗꯨꯝ ꯊꯥꯈ꯭ꯔꯁꯨ ꯌꯥꯏ
ꯑꯗꯨꯗꯤ ꯅꯪꯅꯗꯤ ꯇ꯭ꯋꯦꯟꯇꯤ ꯍꯥꯏꯕꯗꯨꯗ ꯇꯥꯡ ꯀꯨꯟ ꯍꯥꯏꯕꯗꯨꯗ ꯑꯃꯨꯛ ꯇ꯭ꯋꯦꯟꯇꯤ ꯃꯃꯥꯡꯗ ꯄꯤꯁꯤꯜꯂꯒ ꯀꯩ ꯍꯥꯏꯔꯛꯇꯣꯏꯅꯣ ꯈꯟꯗ ꯑꯩ ꯉꯁꯤ ꯀꯥꯞꯀꯦꯕꯗꯤ ꯈꯜꯂꯅꯦꯕꯀꯣ ꯑꯗꯨ ꯉꯁꯤꯗꯤ ꯁꯒꯣꯜ ꯁꯦꯟꯁꯨ ꯑꯣꯏꯔꯦ ꯑꯗꯒꯤ ꯉꯁꯥꯏꯁꯨ ꯅꯤꯡꯁꯤꯡꯉꯝꯕꯗꯣ ꯍꯧꯖꯤꯛꯇ ꯅꯨꯡꯗꯥꯡ ꯇꯥꯔꯕꯅ ꯅꯨꯡꯉꯥꯏꯇ꯭ꯔꯕ ꯍꯥꯏꯗꯤ ꯁꯨꯝ ꯑꯍꯟꯈꯩꯒꯤꯁꯤꯁꯨꯀꯣ ꯈꯔ ꯀꯩꯅꯣ ꯇꯧꯗꯕ ꯌꯥꯗꯦꯕꯀꯣ ꯍꯥꯏꯕꯗꯤ ꯀꯩ ꯍꯥꯏꯅꯤ ꯑꯗꯨꯝ ꯑꯉꯥꯡ ꯑꯍꯟꯈꯩꯅ ꯊꯥꯖꯕꯁꯦ ꯈꯤꯇꯪ ꯍꯥꯏꯗꯤ ꯃꯤꯑꯣꯏꯅ ꯊꯥꯖꯅꯔꯝꯃꯤꯁꯨ ꯃꯔꯝ ꯑꯃ ꯂꯩꯔꯕꯅꯤꯅꯀꯣ ꯁꯒꯣꯜ ꯁꯦꯟꯒꯨꯝꯕꯗ ꯁꯦꯝꯦꯟ ꯇꯧꯀꯅꯨ ꯑꯗꯨꯃꯥꯏꯅ ꯇꯧꯕ ꯂꯩꯔꯝꯃꯁꯨ ꯑꯗꯨꯝ ꯅꯨꯃꯤꯗꯥꯡ ꯋꯥꯏꯔꯝꯗꯒꯨꯝꯕ ꯍꯥꯏꯗꯤ ꯍꯣꯏ ꯇꯉꯥꯏꯐꯗꯕꯒꯤꯗꯤ ꯑꯗꯨꯝ ꯄꯤꯗꯣꯏꯕꯀꯣ ꯑꯗꯨꯒ ꯊꯑꯣꯏꯅ ꯑꯩ ꯄꯤꯔꯁꯨ ꯌꯥ ꯄꯤꯗꯔꯁꯨ ꯌꯥꯕ ꯑꯗꯨꯒꯨꯝꯕ ꯃꯇꯝꯗꯗꯤ ꯄꯤꯒꯅꯨ ꯈꯣꯠꯀꯅꯨ ꯍꯥꯏꯕ ꯇꯧꯕꯗꯨꯒꯤꯗ ꯅꯨꯡꯉꯥꯏꯇꯕꯒꯤ ꯍꯌꯦꯡꯗꯣ ꯑꯗꯨꯝ ꯄꯤꯁꯤꯔꯥꯅ ꯇꯧꯕꯒꯤꯗ ꯑꯗꯨꯃꯥꯏꯅ ꯈꯟꯕꯒꯤꯅꯤꯅ ꯍꯣꯏ ꯅꯪꯅꯕꯨ ꯀꯩꯁꯨ ꯀꯥꯏꯗꯦ ꯍꯥꯏꯔ ꯑꯌ ꯑꯌꯨꯛꯇ ꯅꯉꯣꯟꯗ ꯀꯥꯞꯊꯣꯔꯂꯛꯂꯁꯨ ꯌꯥꯏ ꯑꯗ ꯅꯉꯣꯟꯗ ꯄꯦꯔꯥ ꯆꯦꯟꯗꯗ ꯑꯗꯨꯝ ꯑꯩꯈꯣꯏ ꯌꯦꯡꯉꯒ ꯃꯇꯝꯗꯣ ꯑꯩ ꯍ ꯇꯣ ꯃꯥꯟ ꯇꯥꯔꯕꯗꯤ ꯁꯤꯗ ꯀꯒꯥꯔꯤ ꯃꯌꯥꯝ ꯂꯩꯕꯅꯤꯅ ꯀꯣ ꯍꯌꯦꯡꯗꯤ ꯊꯕꯛꯇ ꯇꯄꯅ ꯑꯩꯈꯣꯏꯒꯤ ꯃꯣꯏ ꯒꯥꯔꯤꯁꯤ ꯄꯨꯔꯛꯀꯅꯤ ꯃꯣꯏꯅꯄꯥꯥꯏꯁꯤ ꯄꯨꯔꯛꯀꯅꯤ ꯑꯗꯒꯤ ꯑꯩꯈꯣꯏ ꯀꯥꯁꯤ ꯃꯌꯥꯝ ꯂꯩꯔꯅꯦꯕ ꯊꯕꯛꯇꯨ ꯊꯣꯛꯄꯅ ꯆꯠꯅꯔꯣꯏꯗꯕꯅ ꯃꯣꯏ ꯒꯥꯔꯤꯗꯣ ꯐꯠ ꯇꯧꯔꯒ ꯏꯅꯥꯎꯄꯥ ꯑꯃ ꯇꯧꯔꯒ ꯆꯠꯂꯨꯕꯅ ꯆꯠꯂꯨꯔꯁꯨ ꯆꯠꯂꯨꯔꯒꯦ ꯅꯪꯉꯣꯟꯗꯁꯨ ꯑꯃꯨꯛ ꯌꯦꯠꯇꯅꯕꯀꯣ ꯅꯪꯉꯣꯟꯗ ꯅꯪꯒꯤ ꯄꯩꯁꯥꯗꯨꯒꯤ ꯅꯪꯒꯤꯁꯨ ꯄꯨꯈꯤꯅꯉꯥꯏ ꯑꯗꯨꯃꯥꯏꯅ ꯈꯟꯕꯒꯤ ꯅꯪꯉꯣꯟꯗꯐ ꯍꯥꯏꯔꯛꯄꯅꯦꯕꯀꯣ
ꯑꯗꯨꯕꯨꯗꯤ ꯌꯥꯏꯑ ꯑꯩꯒꯤꯗꯨꯕꯨꯗꯤꯅꯦ ꯑꯗꯨꯝ ꯅꯪ ꯍꯌꯦꯡ ꯑꯗꯨꯝ ꯀꯥꯞꯄꯛꯀꯦꯁꯨ ꯌꯥꯏ ꯑꯁꯤ ꯅꯠꯇ꯭ꯔꯒꯁꯨ ꯅꯨꯡꯉꯥꯏꯇꯦ ꯍꯥꯏꯔꯁꯨ ꯍꯌꯦꯡ ꯑꯗꯨꯝ ꯀꯥꯞꯄꯛꯑꯣ ꯑꯗꯨꯒ ꯑꯩꯅ ꯑꯗꯨꯝ ꯑꯩꯅ ꯂꯧꯊꯣꯛꯑꯁꯨ ꯁꯨ ꯌꯥꯔꯦ ꯑꯗꯒꯤ ꯑꯩꯗꯤ ꯑꯗꯨꯝ ꯐꯥꯎꯗꯣꯏꯅꯤꯅꯅꯦ ꯂꯝꯕꯤ ꯆꯠꯄꯗꯣ ꯑꯗꯨꯝ ꯑꯦ ꯇꯤ ꯑꯦꯝꯗꯗꯤ ꯃꯌꯥꯝ ꯐꯥꯎꯗꯣꯏꯅꯤꯅ ꯑꯗꯨꯝ ꯑꯩꯅ ꯂꯧꯊꯣꯛꯂꯛꯀꯦꯁꯨ ꯌꯥꯔꯦ ꯅꯠꯇ꯭ꯔꯒ ꯑꯗꯨꯝ ꯑꯩꯅ ꯑꯩꯈꯣꯏ ꯃꯥꯒꯤ ꯑꯦꯀꯥꯎꯟꯗ ꯑꯗꯨꯝ ꯀꯥꯞꯁꯤꯟꯈ꯭ꯔꯁꯨ ꯌꯥꯔꯦꯕ ꯀꯩꯁꯨ ꯀꯥꯏꯗꯦꯕ ꯑꯗꯨꯒꯤꯕꯨꯗꯤ ꯄꯩꯁꯥ ꯑꯣꯏꯅ ꯄꯤꯕ ꯄꯤꯗꯕꯒꯤ ꯑꯗꯨ ꯅꯪ ꯍꯌꯦꯡ ꯑꯗꯨꯝ ꯑꯌꯨꯛꯇ ꯀꯥꯞꯀꯦꯁꯨ ꯀꯥꯞꯄꯛꯑꯣ ꯑꯩꯒꯤ ꯑꯣꯏꯅꯗꯤ ꯑꯗꯨꯒ ꯅꯪꯒꯤꯗꯨꯁꯨ ꯑꯗꯨꯝ ꯅꯪ ꯃꯇꯝꯗ ꯆꯥꯅꯔꯕ ꯆꯠꯂꯨꯁꯤꯁꯨ ꯌꯥꯏꯑꯕꯀꯣ ꯑꯩꯒꯤꯕꯨꯗꯤ ꯅꯤꯄꯥꯥꯟ ꯃꯃꯥꯡꯗꯕꯨ ꯑꯣꯏꯔꯒꯗꯤ ꯑꯗꯨꯒ ꯑꯗꯨꯃꯥꯏꯅ ꯑꯗꯨꯝ ꯆꯠꯃꯤꯟꯅꯧꯁꯤꯁꯨ ꯌꯥꯏ ꯑꯩꯁꯨ ꯒꯥꯔꯤ ꯑꯃꯕꯨꯗꯤ ꯁꯦꯝꯅꯤꯡꯕ ꯁꯦꯝꯅꯤꯡꯕ ꯍꯥꯏꯕꯗꯤ ꯒꯥꯔꯤꯁꯦ ꯃꯔꯤ ꯇꯠꯈꯤꯕ ꯃꯔꯤ ꯇꯠꯈꯤꯕꯁꯤ ꯆꯞ ꯃꯥꯟꯅꯕ ꯃꯆꯨꯗ ꯐꯪꯉꯒꯗꯤ ꯄꯥꯝꯕ ꯑꯃꯨꯛ ꯑꯗꯨꯒꯤ ꯑꯗꯨꯃꯥꯏꯅꯁꯨ ꯁꯦꯝꯁꯤꯔꯥ ꯈꯟꯕ ꯑꯗꯨ ꯅꯨꯡꯗꯥꯡ ꯍꯜꯂꯛꯀꯥꯟꯁꯤꯗꯗꯤ ꯅꯨꯡꯗꯥꯡꯗꯗꯤ ꯑꯃꯨꯛ ꯌꯥꯗ꯭ꯔꯦꯗꯅꯀꯣ ꯊꯦꯡꯉꯃꯤꯅ ꯑꯗꯨꯅ ꯑꯌꯨꯛꯀꯨꯝꯕ ꯑꯝꯗꯗꯤ ꯆꯠꯅꯤꯡꯕ ꯑꯁꯨ ꯆꯠꯄꯕꯨꯗꯤ ꯍꯥꯏꯗꯤ ꯗꯨꯀꯥꯟꯗꯣ ꯍꯥꯡꯕ ꯍꯥꯡꯉꯒꯗꯤ ꯁꯦꯝꯃꯛꯄ ꯌꯥꯏꯗꯅꯀꯣ ꯑꯗꯨꯒꯤ ꯑꯗꯨꯃꯥꯏꯅ ꯈꯜꯂꯝꯕ ꯑꯗꯣ ꯌꯦꯡꯉꯁꯤ ꯁꯦ ꯍꯌꯦꯡ ꯀꯩꯒꯨꯝꯕ ꯅꯤꯄꯥꯜ ꯃꯃꯥꯡꯗ ꯑꯣꯏꯔꯒꯗꯤꯅꯦ ꯑꯗꯨꯝ ꯆꯠꯂꯒ ꯂꯧꯊꯣꯛꯃꯤꯟꯅꯔꯨꯁꯤꯁꯨ ꯌꯥꯔꯦꯕꯀꯣ ꯑꯗꯨꯒ ꯇꯉꯥꯏ ꯐꯗ꯭ꯔꯒꯗꯤ ꯑꯗꯨꯝ ꯅꯪ ꯀꯣꯟꯅ ꯆꯠꯍꯧꯒꯦꯁꯨ ꯑꯗꯨꯃꯥꯏꯅ ꯌꯦꯡꯒꯦꯁꯨ ꯌꯥꯏ ꯑꯗꯨꯒ ꯑꯩꯈꯣꯏꯒꯤ ꯄꯩꯁꯥꯗꯨꯒꯤ ꯑꯣꯏꯅꯗꯤ ꯅꯪ ꯑꯗꯨꯝ ꯑꯦꯀꯥꯎꯟꯗ ꯑꯗꯨꯝ ꯍꯌꯦꯡ ꯀꯥꯞꯄꯣꯛꯑꯣ ꯑꯗꯨꯒ ꯑꯗꯨꯝ ꯑꯩꯅ ꯂꯧꯊꯣꯛꯑꯀꯦꯁꯨ ꯀꯩꯗꯧꯒꯦꯁꯨ ꯑꯗꯨꯝ ꯌꯥꯔꯅꯦꯕꯀꯣ ꯀꯩꯁꯨ ꯃꯊꯥ ꯁꯥꯔꯨꯔꯅꯣ ꯑꯗꯨꯒꯤꯗ
ꯍꯣꯏ ꯍꯣꯏ ꯍꯣꯏ ꯅꯪꯅꯕ ꯑꯗꯨꯝ ꯌꯥꯔꯦ ꯀꯩꯁꯨ ꯀꯥꯏꯗꯦ ꯑꯗꯨꯝꯅꯗ ꯑꯩꯉꯣꯟꯗ ꯁꯝꯗꯣꯏꯕꯀꯣ ꯍꯥꯏꯗꯤ ꯄꯩꯁꯥ ꯃꯌꯥꯝ ꯂꯧꯊꯣꯛꯄ ꯍꯥꯏꯁꯤꯗꯤ ꯆꯞ ꯆꯠꯄ ꯈꯣꯠꯄ ꯇꯧꯕꯁꯨ ꯂꯩ ꯑꯗꯨꯒꯨꯝꯕꯁꯨ ꯀꯤꯌꯦꯕꯀꯣ ꯑ ꯅꯪꯅ ꯑꯗꯨꯝ ꯑꯗꯨꯝ ꯀꯥꯞꯈꯤꯕ ꯍꯥꯏꯅꯤꯁꯨ ꯁꯥꯟꯃꯤꯟꯅ ꯀꯥꯎ ꯑꯗꯨꯅ ꯍꯌꯦꯡ ꯑꯗꯨꯝ ꯑꯩ ꯌꯥꯍꯧꯕ ꯑꯗꯨꯝ ꯀꯥꯞ ꯊꯣꯛꯂꯛꯑꯒꯦ ꯑꯗꯨꯒ ꯍꯣꯏꯗꯤ ꯍꯥꯏꯕ ꯊꯕꯛꯁꯤꯀꯣ ꯑꯗꯨꯝ ꯃꯇꯝꯁꯦ ꯍꯥꯏꯔꯨꯕꯗ ꯁꯨ ꯌꯥꯗꯕ ꯇꯧꯗꯣꯅ ꯃꯤ ꯀꯌꯥꯝ ꯊꯣꯛꯂꯛꯀꯗꯣꯏꯅꯤ ꯀꯌꯥꯝ ꯁꯦꯝꯒꯗꯣꯏꯅꯣ ꯍꯥꯏꯕꯁꯨ ꯒ꯭ꯌꯥꯟ ꯇꯥꯕ ꯄꯣꯠ ꯑꯣꯏꯗꯦ ꯑꯗ ꯀꯌꯥꯝ ꯀꯨꯏꯅ ꯆꯪꯒꯗꯕꯅꯣ ꯍꯥꯏꯗꯤ ꯆꯞ ꯆꯥꯕꯗꯣ ꯍꯥꯏꯕ ꯉꯝꯗꯣꯏꯕ ꯑꯗꯨꯒꯤꯅ ꯌꯥꯔꯗꯤ ꯅꯉ ꯉꯁ ꯍꯥꯏꯐꯣꯏ ꯆꯔꯨꯁꯤ ꯍꯧꯛꯅꯤ ꯍꯣꯏ ꯑꯗꯨꯝ ꯌꯦꯡꯉꯒꯦ ꯑꯩ ꯇꯥꯏꯃꯤꯡꯗꯨꯣꯀꯣ ꯑꯗꯨꯝ ꯅꯤꯄꯥꯟꯒꯨꯝꯕ ꯍꯦꯟꯗꯧ ꯃꯥꯜꯂꯗꯤ ꯅꯉꯣꯟꯗ ꯐꯤꯌꯧꯅꯗꯕ ꯑꯣꯏꯇꯥꯔꯒꯗꯤ ꯍꯋꯥꯏꯔꯣꯏꯒꯤ ꯑꯗꯨꯝ ꯑꯗꯨꯝ ꯑꯩ ꯆꯠꯂ ꯇꯧꯔ ꯁꯨꯝ ꯇꯧꯔꯒꯦꯕꯣ ꯑꯗꯨꯑꯣꯏꯗꯤ ꯌꯥꯅꯤꯗ ꯀꯩꯁꯨ ꯀꯥꯏꯒꯦꯗ
ꯍꯣꯏ ꯍꯣꯏ ꯌꯦꯡꯉꯣ ꯑꯗꯨꯃꯥꯏꯅ ꯇꯧꯒꯦꯁꯨ ꯌꯥꯏꯑꯦ ꯑꯗꯨꯒ ꯍꯥꯏꯗꯤ ꯑꯗꯨꯅꯦꯕ ꯃꯌꯥꯝꯒꯤ ꯊꯕꯛꯅꯤꯅꯅꯦ ꯑꯗꯨꯝ ꯑꯃ ꯑꯃꯛ ꯉꯥꯏꯔꯔꯣꯏꯒꯦ ꯏꯊꯟꯗꯅ ꯂꯣꯏ ꯇꯧꯁꯟꯕꯁꯨ ꯀꯩꯁꯨ ꯉꯝꯃꯣꯏꯕꯀꯣ ꯑꯗꯨꯅ ꯑꯗꯨꯝ ꯃꯤꯁꯨ ꯉꯥꯏꯍꯥꯛ ꯉꯥꯏꯅꯗꯕ ꯌꯥꯔꯣꯏ ꯑꯗꯒꯤ ꯑꯗꯨꯝ ꯃꯌꯥꯝ ꯇꯧꯕ ꯍꯥꯏꯕꯁꯦ ꯑꯗꯨꯝ ꯍꯥꯏꯕ ꯉꯝꯗꯕꯅꯦꯕ ꯀꯩꯁꯨ ꯑꯗꯨꯅ ꯑꯩꯅ ꯁꯨꯝ ꯑꯩꯅꯁꯨ ꯈꯟꯖꯕꯗ ꯇꯔꯦꯠꯀ ꯍꯥꯏꯗꯨꯗꯤ ꯑꯗꯨꯝ ꯂꯣꯏꯔꯁꯨ ꯄꯨꯣꯏ ꯂꯣꯏꯗꯧ ꯃꯥꯟꯗꯦ ꯐꯠꯇꯕꯗꯣꯀꯣ ꯑꯗꯨꯝ ꯑꯗꯨꯒꯤ ꯋꯥꯅꯤꯗ ꯑꯗꯨ ꯌꯦꯡꯉꯁꯦ ꯑꯗꯨꯝ ꯃꯇꯥꯡ ꯆꯥꯅꯔꯒꯅ ꯆꯠꯃꯤꯟꯅꯔꯁꯦ ꯃꯇꯥꯡꯗꯣ ꯐꯔꯛ ꯇꯥꯗ ꯑꯣꯏꯔꯒꯅ ꯅꯪ ꯑꯗꯨꯝ ꯑꯃꯒ ꯆꯠꯃꯤꯟꯅꯔꯁꯨ ꯆꯠꯃꯤꯟꯅꯔꯣ ꯑꯗꯨꯒ ꯄꯩꯁꯥꯗꯨꯒꯤꯗꯤ ꯑꯗꯨꯝ ꯀꯩꯅꯣꯗꯣ ꯀꯥꯞꯄꯣꯛꯄꯩꯗꯣ ꯀꯩꯁꯨ ꯀꯥꯏꯗꯦꯕꯀꯣ
ꯐꯔꯦ ꯐꯔꯦꯗꯤ ꯂꯩꯔꯝ ꯀꯠꯇ ꯆꯪ ꯀꯣ
ꯍꯣ ꯍꯣ ꯐꯔꯦ ꯐꯔꯦ ꯄꯣꯊꯥꯖꯔꯨ ꯅꯪꯁꯨ ꯑꯗꯨꯗꯤ